ꯎꯝ ꯇꯄ꯭ꯔꯥ ꯌꯨꯝ ꯌꯥꯎꯈ꯭ꯔꯨꯞꯕ ꯌꯨꯝ ꯌꯥꯎꯈ꯭ꯔꯣꯕ ꯋꯥ
ꯏ ꯅꯧꯈ꯭ꯔ
ꯑꯃꯨꯛꯀ ꯅꯅꯤꯠ ꯌꯥꯔꯔꯣꯏꯀꯣ
ꯎꯝ ꯌꯥꯒꯅꯤ ꯌꯥꯒꯅꯤ ꯍꯧꯖꯤꯛ ꯑꯗꯨꯝ ꯇꯥꯕ ꯅꯠꯇ꯭ꯔꯣ
ꯎꯝ ꯇꯥꯏꯌꯦꯦ
ꯎꯝ ꯑꯗꯨꯗ ꯌꯥꯒꯅꯦ ꯍꯣꯏ ꯌ ꯃꯊꯛꯇ ꯂꯩꯕ ꯑꯩꯁꯨ ꯌꯥꯗꯕ꯭ꯔꯣ ꯍꯥ
ꯐ ꯍꯧꯖꯤ ꯐꯕ ꯐꯕ ꯆꯥꯛ ꯆꯥ꯭ꯔꯤꯕ꯭ꯔꯣꯕ
ꯆꯥꯈ꯭ꯔꯦ ꯆꯥꯗ꯭ꯔꯤ
ꯍꯣꯏꯅꯦ ꯍꯣꯏꯗꯤ ꯈꯜꯂꯒꯦ ꯆ ꯆ ꯌꯨꯝ ꯌꯧꯗ꯭ꯔꯤꯌꯦ
ꯌꯧꯈ꯭ꯔꯦ ꯊꯣꯡꯗ꯭ꯔꯤ ꯊꯣꯡꯕ ꯍꯥꯏꯁꯦ ꯆꯥꯛ ꯉꯥꯟꯒꯗꯕꯅꯤ ꯉꯥꯟꯗ꯭ꯔꯤ
ꯉꯥꯟ ꯕ ꯍꯥꯏꯕꯁꯦ ꯑꯌꯨꯛꯀꯤꯔꯣ
ꯍꯣꯏ
ꯑꯃꯗꯨꯁꯨ ꯆꯥꯃꯤꯟꯅꯒꯗꯧꯕ꯭ꯔꯣ
ꯆꯃꯤꯅ ꯅꯖꯔꯗꯤ
ꯑꯋꯥꯗꯤ ꯃꯋꯥꯗꯤ
ꯃꯗꯤ ꯍꯜꯂꯒ ꯉꯥꯏꯗꯦꯗ ꯍꯜꯂꯛꯑꯒ ꯆꯥꯒꯅꯤ
ꯎꯝ
ꯑꯗꯨ ꯅꯪ ꯉꯁꯥꯏꯒꯤ ꯅꯪ ꯅꯁꯀꯠ ꯍꯥꯏꯕꯗꯣ
ꯑꯥ
ꯁꯨꯃꯥꯏꯅꯅꯦꯕ ꯎꯝ ꯍꯟꯗꯛ ꯁꯟꯗꯦꯗ ꯍꯥꯡꯉꯗꯤ ꯈꯪꯗꯦꯕꯀꯣ ꯑꯗꯨ ꯄꯣꯂꯣ ꯑꯩꯈꯣꯏꯅ ꯆꯠꯄꯗꯤ ꯑꯇꯣꯞꯄꯗꯤ ꯆꯠꯇꯦꯕ ꯑꯁꯤ ꯄꯣꯂꯣ ꯒ꯭ꯔꯥꯎꯟꯒꯤꯗꯣ ꯑꯣꯕꯨꯣ ꯀ꯭ꯔꯍꯃꯅꯥ ꯆꯠꯄꯅꯦꯕ ꯑꯗꯨ ꯆꯞꯄꯗꯗꯤꯀꯠꯦ
ꯄꯣꯂꯣꯗꯤ ꯂꯝꯕꯤ ꯃꯅꯥꯛ ꯇ ꯑꯗꯨꯨꯝ
ꯍꯣ ꯍꯣ ꯍꯣ ꯍꯣꯏ
ꯑꯗꯨ ꯅ ꯐꯠꯇꯕꯤꯗ ꯑ ꯑꯆꯧꯕꯗꯣ ꯑ ꯅꯠꯇꯦ ꯑꯩꯅ ꯍꯥꯏꯕ ꯍꯥꯏꯕꯗꯤ ꯁꯟꯗꯦꯒꯤ ꯍꯥꯡꯐꯝꯗꯣ
ꯑꯗꯨ ꯄꯣꯂꯣꯒꯤꯗꯨꯣ ꯁꯟꯗꯦꯗꯁꯨ ꯍꯣꯡꯉꯦ ꯑꯗꯨꯒꯤ ꯑꯩꯈꯣꯏꯅꯗꯤ ꯑꯗꯨꯗ ꯉꯛꯇ ꯂꯧꯕ ꯑꯇꯣꯞꯄꯗꯤ ꯈꯪꯗꯦ
ꯑꯗꯨꯗꯗꯤ ꯏꯁꯀꯠ ꯌꯥꯎꯔꯝꯒꯗꯧ ꯃꯥꯟꯗꯦꯗ ꯂꯝꯕꯤꯗꯗꯤꯌꯦ
ꯍꯣꯏ ꯑꯗꯨꯒꯤꯅꯦ ꯑꯩꯅ ꯌꯥꯎꯗꯦ ꯉꯁꯥꯏ ꯍꯥꯏꯕꯗꯣ
ꯑꯗꯨ ꯄꯣꯂꯣꯒꯤ ꯃꯅꯥꯛꯇ ꯄꯣꯂꯣꯒꯤ ꯃꯅꯥꯛꯇ ꯑꯣꯄꯣꯖꯤꯠꯇꯁꯨ ꯂꯩꯕꯗꯨꯗꯤ
ꯑꯣ ꯑꯔꯣꯝꯗ꯭ꯔꯣ
ꯍꯣꯏꯣꯏ
ꯑꯣꯄꯣꯖꯤꯠ ꯂꯣꯝꯗ ꯂꯩꯕ
ꯑꯁ ꯂꯣ ꯅ ꯁꯥꯗꯦ ꯃꯥꯔꯀ ꯍꯥꯥꯕ ꯍꯣ ꯈꯥ ꯗ꯭ꯔꯕꯣꯔꯦ
ꯑꯩ ꯈꯪꯗꯤꯦ
ꯅꯠꯇꯦ ꯅꯪ ꯁꯇꯤ ꯃꯥꯔꯀꯦꯠ ꯆꯠꯇ꯭ꯔꯤꯕ꯭ꯔꯣ
ꯆꯥꯠꯇꯔꯤ ꯍꯥꯏꯦ ꯑꯥ ꯑꯃ ꯀꯩꯅꯣ ꯎꯝ ꯊꯪꯒꯥꯜꯗ ꯑꯣꯖꯥꯔꯣꯝꯒꯤꯕꯨꯗꯤ ꯆꯪꯉꯦꯀꯣ ꯑꯗꯨ ꯅꯠꯇꯕꯗꯤ ꯆꯪꯗꯦ
ꯑꯣ ꯑꯗꯨ ꯊꯥꯡꯒꯥꯜ ꯕꯖꯥꯔ
ꯑꯗꯒꯤ ꯃꯣꯏꯅ ꯌꯨꯝ ꯑꯃ ꯃꯅꯨꯡꯗ ꯆꯪꯕꯗꯣ
ꯑ ꯈꯪꯗꯦꯍꯦ ꯑꯅꯣ ꯅꯒꯥ ꯃꯄꯥꯜꯗꯗꯤ ꯆꯠꯇ꯭ꯔꯣ
ꯅꯒꯥ ꯃꯄꯥꯜ ꯅꯥꯒꯥ ꯃꯄꯥꯜ ꯆꯪꯗꯦ ꯑꯩꯁꯨ
ꯅ ꯝ ꯃꯄꯥꯜ ꯁꯨꯆꯪ ꯆꯪꯗ꯭ꯔꯤꯕ꯭ꯔꯥ ꯑꯔꯣ ꯑꯗꯨ ꯑꯗꯨꯅꯒ ꯃꯄꯥꯜꯗꯅꯦ ꯑꯩꯈꯣꯏꯅꯦ ꯍꯦꯛ ꯍꯦꯛ ꯂꯩꯕꯗꯣ ꯀꯩꯅꯣ ꯎꯝ ꯑꯁ ꯑꯅ ꯅꯒꯥꯝ ꯏꯝꯐꯥꯜꯗ ꯆꯥꯎꯅ ꯍꯥꯡꯕꯅꯦ
ꯑ ꯑꯃ ꯏꯅꯥꯎꯅꯨꯄꯤꯗꯤ ꯈꯪꯈ꯭ꯔꯝꯅꯤ ꯑꯩꯗꯤ ꯈ ꯐꯪꯗꯦ
ꯍꯧꯖꯤꯛꯇꯤ ꯑꯅꯧꯕ ꯍꯥꯡꯈ꯭ꯔꯦꯕ ꯑꯗꯨꯗ ꯑꯗꯨꯗ ꯍꯥꯏꯕꯅꯦꯕ ꯑꯗꯨꯗꯗꯤ ꯑ ꯐꯁꯞ
ꯐꯖꯕ ꯌꯣ ꯃꯃꯜ ꯍꯣꯡꯕ꯭ꯔꯥꯃꯨ
ꯎꯝ ꯑꯩꯈꯣꯏ ꯀꯩꯅꯣꯈꯩꯁꯨ ꯌꯥꯝ ꯐꯖ ꯐꯖꯕ ꯂꯩꯌꯦ ꯎꯝꯝ ꯅꯍꯥꯟ ꯑꯩꯈꯣꯏ ꯑꯃꯔꯛ ꯈ꯭ꯔꯤꯁꯃꯥꯁ ꯃꯃꯥꯡꯗ ꯆꯠꯄꯗꯣ ꯅꯍꯥꯟ ꯑꯃꯛ ꯀꯔꯤ ꯊꯥꯗꯔꯒ ꯑꯩꯈꯣꯏꯅ ꯆꯠꯄꯗꯣ ꯑꯗꯨꯗ ꯌꯥꯝ ꯂꯩꯌꯦꯕ ꯑꯗꯨ ꯃꯇꯝꯗꯣ ꯑꯗꯣ ꯍꯧꯖꯤꯛꯇꯤ ꯑꯅꯧꯕ ꯄꯨꯔꯥ
ꯗꯤ ꯑꯅꯧꯕ ꯄꯨꯔꯥ ꯍꯥꯟꯅꯗꯤ ꯌꯥꯝ ꯍꯨꯣꯟꯂꯦ ꯑꯗꯨꯕꯨ ꯍꯧꯗꯤꯛ ꯀꯌꯥꯝ ꯆꯥꯎꯅ ꯍꯥꯡꯈ꯭ꯔꯦ ꯅꯍ
ꯃꯣꯠꯁꯨ ꯃꯣꯠꯇꯦꯕ ꯑꯗꯨ ꯃꯣꯏꯗꯤ ꯑꯗꯨꯝ ꯑꯗꯨ ꯍꯦꯡꯀꯔꯅ ꯇꯧꯔꯒ ꯑꯗꯨꯝ ꯌꯣꯟꯕꯅꯦꯕ ꯑꯗꯨꯒ ꯃꯈꯥꯗꯁꯨ ꯌꯥꯝ ꯈꯣꯡꯎꯞꯀꯨꯝꯕꯁꯨ ꯌꯥꯝ ꯍꯣꯡꯕꯅꯦ
ꯑ ꯍꯣꯏꯔꯝꯈ
ꯈꯟꯅꯉꯥꯏ ꯃꯇꯝ ꯂꯩ ꯈꯟꯅꯉꯥꯏꯗꯣ ꯆꯥꯡꯅꯉꯥꯏꯗꯣ ꯃꯤꯦꯆꯤꯟ ꯃꯟꯕꯒꯤ ꯈꯟꯕ ꯌꯥꯗꯕ
ꯑꯣ
ꯑꯗꯨꯅꯅꯦꯕ ꯑꯩꯅ ꯍꯥꯏꯕꯗꯨꯣ ꯅꯪ
ꯅꯁꯨꯂ ꯎꯝ ꯈꯪꯒꯅꯤ ꯈꯪꯒꯅꯤꯠꯇꯦ ꯇꯗ꯭ꯔ ꯒꯅꯦꯗ
ꯑꯁ ꯍꯣꯏꯅꯦ ꯕꯖꯥꯔꯗꯒꯤ ꯑꯗꯨꯝ ꯈꯣꯡꯅ ꯆꯠꯄꯅꯤꯅꯦ ꯑꯁ ꯌꯥꯝ ꯅꯛꯄꯅꯦ ꯑꯔꯣꯝꯗ ꯆꯠꯂꯒ ꯑꯩ ꯅꯣꯡꯃ ꯁꯇꯔꯗꯦꯒꯨꯝꯕꯗ ꯂꯥꯛꯑꯒ ꯁꯟꯗꯦꯗ ꯍꯟꯕ
ꯍꯣꯏ ꯂꯥꯛꯑꯣ
ꯑꯗꯨꯗ ꯆꯠꯁꯦ ꯑꯗꯨ ꯑꯗꯨ ꯃꯐꯝꯗꯣ ꯅꯪ ꯅꯪ ꯌꯦꯡꯉꯣ ꯅꯪ ꯎꯝ
ꯗꯕꯤꯗ ꯅꯨꯡꯇꯤꯒꯤ ꯀꯣꯏꯕ ꯆꯠꯀꯦ
ꯍꯣꯏ ꯑꯣ ꯅꯨꯡꯗꯥꯡꯅ ꯍꯦꯟꯅꯍꯣꯡꯕ
ꯑꯥ
ꯃꯣꯏ ꯑ ꯄꯣꯠ ꯍꯥꯞꯇ꯭ꯔꯤꯉꯩꯗꯣ ꯍꯥꯠ ꯍꯥꯠꯅꯉꯥꯏꯒꯤ ꯍꯟꯒꯦ ꯇꯧꯕ ꯀꯥꯟꯗ ꯑꯗꯨꯒꯨꯝꯕꯅ ꯍꯦꯟꯅ ꯍꯣꯡꯕꯅꯦꯕ ꯑꯗꯨꯝ ꯍꯂꯅꯤ ꯍꯥꯏ ꯊ ꯈꯨꯃ ꯀꯨꯝ ꯏꯁꯀꯤꯟ ꯏ ꯌꯥꯝ ꯇꯥꯡꯈ꯭ꯔꯦꯀꯣ
ꯍꯣꯏ ꯑꯗꯨꯅꯦ ꯈꯣꯡꯣꯝ ꯅꯍꯥꯟ ꯍꯤꯜꯁꯇꯣ ꯍꯪꯔꯒ ꯀꯣ ꯂꯄꯥꯟ ꯊꯥꯎꯖꯟꯒ ꯍꯥꯏ ꯑꯩꯠ ꯍꯟꯗ꯭ꯔꯦꯗꯀ ꯍꯥꯏꯕꯅꯦ
ꯏꯁ ꯅꯪꯗꯤ ꯑꯗꯨꯃꯥꯏꯅ ꯍꯥꯏꯍꯦ ꯅꯪꯅ ꯑꯩꯈꯣꯏ ꯑꯃꯛꯛꯇ ꯑꯗꯨꯣ ꯅꯣꯏꯗꯤ ꯑꯥꯁ ꯁꯤꯖꯟꯗ ꯆꯪꯕ ꯑꯣꯏꯔꯝꯅꯤ
ꯍꯣꯏ ꯁꯤꯖꯟꯒꯤꯗꯣ ꯍꯣꯏ ꯍꯣꯏ ꯍꯣꯏ
ꯑꯣ ꯑꯗꯨ ꯍꯣꯡꯈ꯭ꯔꯦ ꯌꯥꯝꯅ ꯑꯩꯣꯏꯅ ꯅꯥꯟ ꯁꯤꯗ ꯑꯩꯒ ꯆꯠꯃꯤꯟꯅꯕ ꯅꯨꯄꯤꯗꯣ
ꯑꯥ
ꯑꯣꯖꯥ ꯅꯨꯄꯤꯗꯣ ꯃꯊꯛꯀꯤꯗꯣ ꯃꯥꯗꯤ ꯕꯨꯠꯁꯇ ꯃꯤ ꯂꯤꯁꯤꯡ ꯑ ꯂꯤ ꯑꯍꯨꯝꯅꯤꯅꯦ ꯃꯅ ꯂꯩꯕꯗꯨꯣ
ꯍꯒꯦꯟ ꯍꯒꯗ
ꯍꯣꯏꯅꯦ ꯑꯗꯨꯀꯥꯟꯗꯗꯤ ꯐꯦꯁꯇꯤꯚꯦꯜꯅꯤ ꯇꯥꯡꯕꯅꯤꯅꯦ ꯑꯩꯅ ꯑꯩꯅ ꯑꯩꯁꯨ ꯄꯨꯔꯥ ꯑꯃ ꯂꯩꯌꯦꯕ
ꯑꯥ
ꯑ ꯎꯗꯤ ꯎꯈꯤꯔꯣꯏ ꯅꯣꯏ ꯎꯝ ꯑꯉꯥꯡꯕ ꯄꯨꯔꯥ ꯀꯩꯅꯣ ꯇꯧꯔꯒ ꯌꯥꯝ ꯍꯤꯜꯒꯨꯝꯅ ꯇꯧꯔꯒ ꯀꯣ
ꯎꯝ
ꯑꯗꯨꯁꯨ ꯇꯥꯡꯕꯅꯦ ꯂꯤꯁꯤꯡ ꯑꯃꯒ ꯆꯥꯃꯉꯥꯗꯔ ꯑꯩꯅ ꯂꯧꯕꯗꯣ
ꯎ ꯌꯥꯝꯃꯦ ꯑꯩꯈꯣꯏꯗꯗꯤ ꯂꯤꯁꯤꯡ ꯋꯥꯟ ꯊꯥꯎꯖꯟꯒꯨꯝꯕ ꯑꯩꯠ ꯍꯟꯗ꯭ꯔꯦꯗꯀꯨꯝꯕꯗꯤ ꯑꯗꯨꯝ ꯍꯥꯏ
ꯍꯣꯏ ꯑꯗꯨ ꯑꯗꯨ ꯍꯧꯖꯤꯛꯇꯤ ꯍꯥꯡꯈ꯭ꯔ ꯑꯗꯨ ꯑꯗꯨꯃꯥꯏꯅ ꯍꯥꯏꯌꯦꯅ ꯑꯩꯈꯣꯏ ꯑꯩꯈꯣꯏ ꯂꯥꯛꯄ ꯀꯥꯟꯗꯗꯤ ꯊ꯭ꯔꯤ ꯇꯨ ꯑꯗꯨꯝ ꯍꯥꯏꯌꯦ ꯑꯣ ꯑꯗꯨ ꯑꯗꯨ ꯑꯗꯨ ꯑꯗꯨꯗꯗꯤ ꯑꯗꯨ ꯁꯤꯖꯟꯗꯗꯤ ꯑ ꯇꯨ ꯍꯟꯗ꯭ꯔꯦꯠꯀꯨꯝꯕ ꯂꯩꯇꯦꯀꯣ
ꯎꯝ
ꯄꯥꯛ ꯂꯩꯇꯦꯕ ꯑꯗꯨꯅꯒꯥꯝꯄꯥꯜꯗꯗꯤꯀꯣ ꯑ ꯂꯣꯏ ꯂꯩꯏꯌꯦ
ꯑ
ꯐꯤꯐꯇꯤ ꯐꯤꯐꯇꯤ ꯐꯤꯐꯇꯤ ꯑꯗꯨꯗ ꯏꯁꯀꯔꯠ ꯌꯥꯝ ꯂꯩꯕꯅꯦꯕ ꯑꯗꯨꯒꯤꯅꯦꯕ ꯑꯩꯅ ꯅꯣꯏꯉꯣꯟꯗ ꯆꯠꯂ ꯚꯗꯤꯑꯣ ꯀꯣꯜ ꯇꯧꯔꯛꯑꯣ ꯍꯥꯏꯕꯅꯤ ꯇꯣ
ꯑꯣ ꯃꯐꯝ ꯅꯣꯡꯃ ꯆꯠꯄ ꯀꯥꯟꯗ ꯍꯥꯏꯔꯛꯑꯣ
ꯑꯩ ꯃꯊꯪꯒꯤ ꯇꯨꯏꯁꯟ ꯐꯤꯁꯇꯣ ꯑꯃꯥꯎ ꯖꯨꯁ ꯇꯧꯗꯕꯤꯗ ꯑꯩ ꯍꯟꯗꯛꯀꯤꯗꯣ ꯃꯤ ꯄꯤꯗꯦꯕ ꯃꯊꯪꯗ ꯄꯨꯂꯞ ꯄꯤꯒꯅꯤ ꯍꯥꯏꯌꯦꯕ
ꯑꯣ ꯑꯗꯨꯗ ꯐꯖꯅ ꯇꯧꯔꯒ ꯂꯥꯑꯣ ꯁꯤ ꯅꯃ ꯎ ꯐꯦꯁꯇꯤꯕꯦꯜ ꯅꯛꯄ ꯍꯥꯏꯁꯦ ꯀꯃꯥꯏ ꯀꯔꯤ ꯀꯔꯤꯒꯨꯝꯕꯔꯥ ꯀꯔꯤ ꯀꯔꯤꯒꯨꯝꯕ ꯐꯦꯁꯇꯤꯚꯦꯜ ꯔꯣꯕ
ꯅꯠꯇꯦ ꯈ꯭ꯔꯤꯁꯃꯥꯁ ꯀꯨꯝꯕ ꯑꯗꯨꯝ ꯀꯩꯅꯣ ꯀꯨꯝꯕ ꯑꯗꯨꯗ
ꯎꯝ ꯑꯗꯣ ꯅꯪ ꯗꯤꯁꯃꯟ ꯑꯗꯨꯝ ꯂꯥꯛꯑꯁꯨ ꯇꯤ ꯌꯥꯏ ꯀꯔꯤꯔꯣ
ꯗꯤꯁ ꯃꯟꯒꯤꯗꯣ ꯗꯤꯁꯃꯟ ꯍꯧꯖꯤꯛꯀꯤ ꯖꯨꯟꯗꯤ ꯌꯥꯔꯔꯣꯏꯕ ꯑꯩꯅ ꯍꯥꯏꯕ ꯒ꯭ꯌꯥꯟ ꯇꯥꯗꯕ ꯃꯥꯜꯂꯦ ꯅꯪꯗꯣ ꯖꯨꯟꯒꯤꯗꯣ ꯖꯨꯟꯒꯤꯗꯣ ꯃꯊꯪꯒꯤ ꯊꯥꯗ ꯂꯣꯏꯅ ꯄꯤꯔꯅꯤ ꯍꯥꯏꯌꯦꯕ ꯍꯣꯏ
ꯑꯗꯨꯗꯤ ꯖꯨꯂꯥꯏ ꯉꯥꯏꯔꯣꯅꯣ ꯖꯨꯂꯥꯏꯗ ꯂꯥꯛꯄ ꯌꯥꯏꯑꯕ ꯑꯗꯨꯗꯤ ꯐ ꯆꯕꯂ ꯏꯗ꯭ꯔꯦꯅ
ꯍꯣꯏ ꯑꯃ ꯑꯗꯨꯝ ꯈꯟꯕ ꯍꯧꯕ ꯌꯥꯔꯦꯕ ꯍꯧꯖꯤꯛꯇꯒꯤ ꯍꯌꯦꯡꯗꯤꯠ ꯇꯥꯡꯈ꯭ꯔꯅꯤꯗꯅ ꯑꯗꯣ ꯑꯩ ꯑꯩꯗꯤꯀꯣ ꯕꯨꯠꯁ ꯑꯃꯁꯨ ꯌꯥꯝ ꯂꯧꯅꯤꯡꯉꯦ
ꯀꯔꯝꯕ ꯕꯨꯠꯁꯔꯣ
ꯑꯗꯨꯝ ꯑꯩꯈꯣꯏ ꯇꯣꯡꯅꯕ ꯐꯦꯁꯇꯤꯚꯦꯜ ꯌꯧꯕ ꯀꯥꯟꯗ
ꯑꯁ ꯈꯪꯗꯦ ꯑꯗꯨꯝ ꯀꯩꯅꯣ ꯇꯧꯅꯤꯡꯉꯤ
ꯑꯁꯤꯗꯗꯤ ꯏꯪꯉꯦꯗꯅ ꯑꯗꯨ ꯑꯗꯨ ꯑꯗꯨ ꯃꯇꯝ ꯅꯛꯂꯛꯑꯗꯤ ꯊ꯭ꯔꯤ ꯑꯗꯨꯝ ꯍꯥꯏꯔꯅꯤꯕ ꯑꯗꯣ ꯍꯧꯖꯤꯛ ꯇꯤ ꯋꯥꯟ ꯍꯥꯏꯕ ꯗꯨ ꯌꯥꯔꯦꯕ
ꯎꯝ ꯍꯣꯏ ꯀꯨꯏꯗꯤꯦ ꯀꯨꯏꯗ꯭ꯔꯤꯕꯅꯤ ꯑꯩꯈꯣꯏꯅ ꯍꯥꯡꯕꯗꯨꯁꯨ
ꯑꯗꯣ ꯐꯖꯕꯗꯤ ꯄꯥꯛ ꯊꯣꯛ ꯂꯣꯏꯕ ꯑꯗꯨꯒꯤꯅꯦꯕ ꯑꯩꯗꯤ ꯑꯁ ꯍꯧꯖꯤꯛ ꯑꯩꯗꯤꯀꯣ ꯑꯩꯗꯤ ꯏꯁꯀꯔꯠ ꯄꯥꯝꯕꯗꯣ ꯂꯣꯏꯔꯦ ꯎꯝ ꯑꯩ ꯀꯩꯅꯣꯝꯃꯥ ꯍꯪꯒꯦꯅꯦ ꯑꯈꯣꯏꯅ ꯐꯨꯔꯤꯠ ꯁꯦꯝꯕꯒꯤ ꯇꯨꯕꯒꯤꯗꯣ ꯑꯗꯨꯒꯨꯝꯕ ꯐꯤꯗꯣ ꯑꯗꯨꯗꯗꯤ ꯈꯔ ꯍꯣꯡꯂꯝꯅꯤꯌꯦ
ꯎꯝ ꯍꯣꯏ ꯍꯣꯡꯉꯝꯕ ꯌꯥꯢ
ꯑꯗꯣ ꯁꯤꯗꯗꯤ ꯌꯥꯝ ꯇꯥꯡꯉꯦꯕ ꯅꯍꯥꯟ ꯑ ꯀꯩꯅꯣ ꯎꯝ ꯑꯁꯤꯗ ꯑꯩꯈꯣꯏ ꯈꯨꯟꯒꯤ ꯂꯨꯍꯣꯡꯕ ꯑꯃ ꯂꯩꯕ ꯀꯥꯟꯗ ꯑ ꯀꯩꯅꯣꯅ ꯇꯨꯕꯗꯣ ꯑꯗꯣ ꯐꯤ ꯉꯥꯛꯇ ꯂꯧꯕꯗ ꯋꯥꯟ ꯊꯥꯎꯖꯟ ꯐꯥꯏꯚ ꯍꯟꯗ꯭ꯔꯦꯠ
ꯐꯤꯗꯨꯀꯣ ꯀ꯭ꯋꯥꯂꯤꯇꯤ ꯀ꯭ꯋꯥꯂꯤꯇꯤ ꯂꯩ ꯍꯥꯏꯕꯅꯦ ꯑꯗꯣ ꯐꯤ ꯐꯗ꯭ꯔꯁꯨꯀꯣ ꯍꯥꯏꯗꯤ ꯇꯨꯕ ꯍꯩꯕ ꯃꯤꯗꯣꯀꯣ
ꯍꯣꯏ ꯑꯩꯅ ꯍꯥꯏꯕꯗꯤ ꯐꯤ ꯐꯥꯗ꯭ꯔꯁꯨ ꯑꯩꯈꯣꯏꯒꯤ ꯑꯗꯨꯝ ꯆꯄ ꯌꯥꯕ ꯃꯥꯜꯂꯌꯦꯅꯀꯣ ꯍꯣꯏ ꯑꯗꯨꯝ ꯁꯝꯃꯔ ꯑꯣꯏꯔꯁꯨ ꯁꯝꯃꯔꯒꯤ ꯍꯥꯏ ꯇꯧꯕꯗꯣ
ꯍꯧꯖꯤꯛꯀꯤ ꯏꯃꯥꯟꯅꯕꯤ ꯑꯃꯅ ꯀꯣ ꯁꯅ ꯑꯦꯕ ꯐꯤꯁꯦ ꯌꯥꯝꯅ ꯃꯃꯜ ꯌꯥꯝꯕ ꯑꯣꯏꯔꯁꯨ ꯑꯩꯈꯣꯏꯅ ꯇꯨꯕ ꯋꯥꯕꯒꯤ ꯐꯤ ꯑꯣꯏꯔꯗꯤ ꯐꯖꯕ ꯊꯣꯛꯇꯕꯅꯦ ꯑꯗꯨ ꯇꯨꯕ ꯀꯥꯟꯗ ꯅꯨꯡꯉꯥꯏꯕ ꯐꯤꯗꯣ ꯍꯣꯡꯉ꯭ꯔꯁꯨ ꯇꯞꯕꯥꯞꯅ ꯅꯨꯡꯉꯥꯏꯕ ꯐꯤ ꯂꯩꯌꯦ ꯑꯗꯨꯅ ꯍꯦꯟꯅ ꯅꯨꯡꯉꯥꯏꯕ ꯅꯤ ꯍꯥꯏꯌꯦꯕ ꯃꯥꯅ
ꯍꯣꯏ ꯐꯤ ꯑꯄꯥꯕꯒꯨꯝꯕ ꯁꯝꯃꯔꯗꯅ ꯑꯄꯥꯕ
ꯎꯝ